ꯇꯥ
ꯇꯥꯏ ꯀꯧꯗꯧꯔꯤꯅꯣ
ꯀꯩꯁꯨ ꯇꯧꯗꯦ ꯐꯝꯃꯒ ꯅꯪꯕꯨ ꯋꯥꯔꯤ ꯁꯥꯟꯅꯅꯤꯡꯕꯒꯤ ꯀꯣꯜ ꯇꯧꯔꯛꯄꯅꯦ
ꯉꯁꯤꯗꯤ ꯊꯕꯛ ꯆꯠꯇ꯭ꯔꯣ
ꯆꯠꯂꯦ ꯉꯥꯍꯥꯛ
ꯑꯦ ꯀꯅꯥ ꯀꯅꯥ ꯆꯠꯄ
ꯁꯤ ꯏꯃꯥꯟꯅꯕꯤꯒ ꯑꯩꯈꯣꯏꯁꯤ ꯑꯅꯛꯄꯗꯅꯤꯗ ꯏꯃꯥꯟꯅꯕꯤꯁꯤꯡ ꯂꯩ ꯏꯃꯥꯟꯅꯕꯤꯁꯤꯡ ꯂꯥꯞꯅ ꯂꯩꯕꯁꯤꯡꯗꯣ
ꯍꯣꯏ
ꯆꯦ ꯆꯥꯡ ꯑꯃ ꯂꯧꯕꯤꯌꯣ ꯍꯥꯏꯅ ꯑꯩꯉꯣꯟꯗ ꯀꯣꯜ ꯇꯧꯔꯛꯄꯀꯣ ꯑꯗꯨꯒꯤ ꯉꯥꯏꯍꯥꯛ ꯂꯧꯕ ꯊꯣꯛꯎꯔꯦ
ꯑꯣ ꯁꯥꯗ꯭ꯔꯣ
ꯍꯥꯏꯔꯅ‌ꯣ ꯁꯥꯕꯩꯗꯤ ꯈꯨꯠ ꯁꯥꯥ ꯑꯃꯅꯦ ꯉꯁꯤ ꯅꯣꯡ ꯌꯥꯝ ꯑꯦ ꯉꯁꯤ ꯌꯥꯝ ꯁꯥꯏꯌ‌ꯦ
ꯅ‌ꯣꯡ ꯆꯨꯗꯦ
ꯆꯨꯗꯦ ꯉꯥꯏꯍꯥꯛ ꯌꯥꯝ ꯀꯟꯅ ꯆꯨꯔꯝꯃꯦ ꯑꯗꯨꯒ ꯐꯈ꯭ꯔꯦ ꯑꯗꯨꯒ ꯅꯨꯡꯁꯥ ꯌꯥꯝ ꯁꯥ ꯊꯣꯛꯑꯦ ꯑꯃꯨꯛꯀ ꯅꯨꯡꯁꯥ ꯌꯥꯝ ꯀꯜꯂꯦ ꯌꯥꯝ ꯁꯅꯥꯏ ꯌꯥꯝ ꯁꯥꯟꯅꯩꯌꯦ ꯉ ꯁꯤꯁꯦ ꯍꯣꯏ ꯍꯧꯖꯤꯛ ꯑꯃꯨꯛ ꯆꯨꯒꯦ ꯇꯧꯔꯒ ꯂꯩ
ꯎꯝ ꯑꯃꯨꯛ ꯇꯥꯒꯅꯤ ꯅ‌ꯣꯡ ꯑꯃꯨꯛ ꯆꯨꯒꯅꯤ
ꯑꯗꯣ ꯑꯩꯁꯦ ꯉꯥꯏꯍꯥꯛ ꯂꯩꯔꯗꯤ ꯁꯥꯟꯅꯕ ꯆꯠꯁꯤꯔꯥꯅ ꯈꯟꯕꯅꯦ
ꯑꯣ ꯑꯣ
ꯑꯩꯁꯨ ꯉꯁꯥꯏ ꯑꯩꯁꯨ ꯉꯁꯥꯏ ꯃꯇꯝ ꯈꯔ ꯇꯨꯝꯃꯨꯔꯦ ꯇꯨꯝꯃꯨꯔꯒ ꯑꯃꯨꯛ ꯍꯧꯒꯠꯂꯛꯑꯦ ꯍꯧꯒꯠꯂꯛꯑꯒ ꯍꯧꯖꯤꯛ ꯅꯃꯨꯛ ꯇꯧꯔꯛꯄꯅꯤ
ꯑꯣ ꯑꯣ ꯐꯖꯅ ꯇꯨꯝꯕꯤꯈ꯭ꯔꯕ꯭ꯔꯣ
ꯑꯩꯔꯣ
ꯍꯣꯏ
ꯉꯁꯤꯒꯤ ꯑꯣꯏꯅꯗꯤ ꯍꯣꯏ ꯈꯔꯗꯤ ꯇꯨꯝꯕꯤꯈ꯭ꯔꯦ ꯅꯠꯇ꯭ꯔꯗꯤ ꯑꯩꯁꯦ ꯏꯁꯥꯥꯁꯦ ꯌꯥꯝ ꯆꯣꯛꯊꯕ ꯃꯥꯜꯂꯦꯕ ꯑꯗꯨꯒꯤꯀꯣ
ꯎꯝ
ꯌꯥꯗꯦ ꯏꯁꯥꯖꯤ ꯍꯟꯗꯛ ꯀꯥꯟꯖꯤ ꯀꯔꯤꯒꯤꯔꯥ
ꯀꯥꯂꯦꯟ ꯑꯩꯁꯨꯅꯤꯗ ꯅꯊꯟꯇ ꯅꯠꯇꯦ ꯑꯩꯁꯨ ꯌꯥꯗꯦ ꯍꯟꯗꯛ ꯀꯥꯟꯁꯦ
ꯀꯥꯂꯦꯟ ꯑꯣꯏꯕꯒꯤꯔꯥ ꯅꯠꯇ꯭ꯔꯒꯅ ꯇꯨꯝꯁꯤꯠ ꯇꯨ ꯐꯥꯗꯕꯒꯤꯔ ꯈꯪꯗ꯭ꯔꯦ ꯍꯟꯗꯛꯀꯥꯟꯁꯦ
ꯅꯪꯗꯤ ꯂꯣꯏꯅ ꯁꯨꯔꯝꯃꯅꯤ ꯇꯨꯝꯃꯁꯨ ꯐꯥꯔꯝꯃꯔꯣꯏ ꯍꯥꯏꯗꯤ ꯕꯣꯜ ꯌꯦꯡꯕꯒꯤꯀꯣ
ꯕꯣꯜꯁꯨ ꯍꯣꯏ ꯃꯇꯝ ꯃꯔꯛ-ꯃꯔꯛꯇ ꯌꯦꯡꯕ
ꯎꯝ ꯑꯩꯗꯤ ꯅꯪ ꯉꯔꯥꯡ ꯌꯦꯡꯕ꯭ꯔꯥ ꯉꯁꯤ ꯄꯨꯡ ꯑꯃꯒ ꯃꯈꯥꯏꯒꯤꯗꯣ ꯌꯦꯡꯕ꯭ꯔꯥ
ꯌꯦꯡꯒꯦ ꯇꯧꯔꯒ ꯉꯥꯏ-ꯉꯥꯏꯔꯒ ꯃꯤꯅꯤꯠ ꯇꯔꯥꯃꯨꯛ ꯋꯥꯠꯂꯝꯗꯥꯏꯗ ꯑꯃꯨꯛ ꯑꯩ ꯇꯨꯝꯊꯔ ꯃꯥꯜꯂꯦ ꯌꯥꯝ ꯄꯥꯝꯃꯨꯕꯅꯤꯅꯦ ꯑꯁ ꯍꯟꯗꯛꯇꯤ ꯌꯥꯝ ꯇꯣꯏꯅ ꯌꯦꯡꯕ ꯉꯝꯗ꯭ꯔꯦꯗ
ꯇꯨꯕꯨ ꯋꯥꯔꯤ ꯁꯥꯟꯅꯗ꯭ꯔꯣ
ꯑꯁ ꯀꯅꯥꯒ ꯋꯥꯔꯤ ꯁꯥꯟꯅꯗꯣꯏꯅꯣꯍꯦ ꯅꯪꯕꯨ ꯁꯥꯟꯅꯒꯦ ꯇꯧꯔꯒ ꯀꯣꯜ ꯇꯧꯔ ꯅꯪꯗꯤ ꯄꯥꯏꯁꯨ ꯄꯥꯏꯈꯠꯇꯦ
ꯑꯩꯉꯣꯟꯗꯗꯤ ꯂꯥꯛꯇꯦ
ꯍꯝ ꯍꯝ ꯍꯝ ꯅꯉꯣꯟꯗ ꯂꯥꯛꯇꯦ ꯍꯥꯏꯕ
ꯎꯝ
ꯑꯩ ꯀꯣꯜ ꯑꯩꯒꯤ ꯐꯣꯜ ꯀꯣꯟ ꯎꯔꯒ ꯎꯁꯤꯟ ꯎꯗꯕ ꯁꯥꯔꯒ ꯅꯪ ꯇꯨꯡꯁꯤꯟꯗꯞ ꯇꯨꯝꯕꯠ ꯁꯥꯔꯒ ꯇꯨꯝꯈꯤꯕꯗꯣ ꯅꯪ ꯉꯔꯥꯡ ꯅꯍꯥꯟ ꯉꯔꯥꯡ
ꯑꯗꯩ ꯑꯩ ꯍꯟꯗꯛ ꯇꯨꯝꯕ ꯁꯨꯡꯌꯥ ꯌꯥꯗꯦ
ꯑꯩꯅ ꯃꯔꯤꯔꯛ ꯃꯉꯥꯔꯛꯇꯤ ꯇꯧꯔꯛꯄꯅꯦ ꯑꯗꯨ ꯄꯥꯏꯈꯠꯂꯣ ꯌꯥꯗꯦ ꯅꯪ
ꯇꯧꯔꯛꯇꯦ ꯑꯩꯉꯣꯟꯗꯗꯤ ꯈꯪꯗꯦ
ꯏꯟꯁꯇꯥꯒ꯭ꯔꯥꯝꯗ ꯆꯪꯔꯒ ꯍꯥ ꯅꯪꯗꯤ ꯅꯨꯡꯉꯥꯏꯔꯒ ꯂꯩ
ꯎꯝ ꯅꯨꯡꯉꯥꯏꯔꯝꯃꯅꯤ ꯇꯨꯝꯕ ꯌꯥꯗꯕꯒꯤꯅꯦ
ꯑꯩꯅ ꯀꯧꯔꯛꯄ ꯑꯩꯅ ꯇꯧꯔꯛꯄꯗꯗꯤ ꯂꯧ ꯄꯥꯏꯈꯠꯇꯦ
ꯅꯪꯅ ꯃꯤꯅ ꯇꯧꯁꯦ ꯍꯥꯏꯕ ꯀꯥꯟꯗ ꯅꯪ ꯇꯧꯁꯦ ꯍꯥꯏꯕ ꯀꯥꯟꯗ ꯌꯥꯗ꯭ꯔꯒ꯭ꯔꯥ
ꯑꯗꯨ ꯃꯇꯝ ꯈꯔ ꯉꯥꯏꯌꯣ ꯑꯩ ꯁꯪꯅꯕꯒꯤꯅꯦ ꯍꯥꯏꯔꯗꯅ
ꯀꯔꯤ ꯁꯪꯗꯕ ꯁꯪꯂꯦ
ꯑꯗꯨꯗ ꯐꯥꯎ ꯅꯪꯅꯁꯨ
ꯊꯦꯡꯉꯤꯅ ꯑꯥ ꯌꯧꯔꯦ ꯄꯨꯡꯁꯨ
ꯑꯁ ꯄꯨꯡꯕꯔꯣꯗꯤ ꯇꯥꯗ꯭ꯔꯤꯍꯦ
ꯇꯥꯔꯅꯤ ꯌꯥꯔꯦ ꯄꯨꯡ ꯕꯥꯔꯣꯗꯤ ꯌꯥꯝ-ꯌꯥꯝ ꯊꯦꯡꯈ꯭ꯔꯦ ꯄꯨꯡ ꯕꯥꯔꯣꯗꯣ ꯅꯪꯗꯤ ꯄꯨꯡ ꯇꯔꯨꯛ ꯇꯔꯦꯠꯅꯤ ꯈꯟꯕ꯭ꯔꯣ
ꯇꯔꯥ ꯃꯈꯥꯏꯒꯨꯝꯕ ꯑꯣꯏꯔꯝꯒꯅꯤ
ꯆꯠꯂꯣ ꯑꯥꯗ ꯄꯨꯡ ꯇꯔꯥꯃꯥꯊꯣꯏ ꯇꯥꯗꯧꯔꯦ
ꯑꯦ ꯅꯪꯗꯤ ꯀꯔꯤꯒꯤꯔ ꯍꯟꯗꯛꯁꯦ ꯁꯥꯎꯕ ꯋꯥꯔꯤ ꯉꯥꯛꯇ ꯉꯥꯡꯉꯤꯗꯣ
ꯅꯪꯅ ꯍꯦꯛꯇ ꯍꯧꯗꯣꯔꯛꯄꯅꯤꯅꯦ
ꯋꯥ ꯐꯖ ꯐꯖꯕ ꯉꯥꯡꯒꯗꯧ ꯋꯥꯔꯤ ꯁꯥꯕ ꯃꯇꯝꯗ ꯅꯠꯇ꯭ꯔꯗꯤ ꯑꯐꯕ ꯃꯍꯩ ꯌꯥꯟꯗꯕꯅꯤ ꯀꯣ
ꯍꯣꯏ ꯅꯪꯅ ꯍꯥꯏꯕꯁꯨ ꯆꯨꯝꯃꯤ ꯑꯗꯨꯕꯨ ꯀꯔꯤꯒꯤꯔꯥ ꯈꯪꯗꯦ ꯅꯪꯕꯨ ꯇꯧꯔꯗꯤ ꯑꯩꯁꯦ ꯌꯥꯝ ꯁꯥꯎꯅꯤꯡꯉꯤꯅ
ꯍꯣꯏ ꯁꯥꯎ ꯁꯥꯎ ꯁꯥꯎ ꯑꯩꯁꯦ ꯁꯥꯎ ꯐꯝꯅꯦ ꯅꯪꯒꯤ ꯁꯥꯎꯔꯣ ꯁꯥꯎꯔꯣ
ꯎꯝ
ꯅꯃꯥꯟꯅꯕꯤꯗꯤ ꯀꯩꯗꯧꯔꯦ ꯅꯨꯡꯉꯥꯏꯔꯤꯕ꯭ꯔꯣ
ꯍꯣꯏ ꯅꯨꯡꯉꯥꯏꯔꯤ ꯍꯥꯏꯇꯥꯔꯦ ꯅꯪꯁꯨ ꯈꯪꯕ ꯅꯠꯇ꯭ꯔꯣ
ꯑꯩꯗꯤ ꯈꯪꯗꯦꯅ ꯅꯨꯡꯉꯥꯏꯕ꯭ꯔꯣ ꯍꯪꯕꯅ ꯃꯥꯕꯨꯗꯤ ꯈꯪ ꯃꯥꯕꯨꯗꯤ ꯈꯪꯉꯦ ꯑꯗꯨꯕꯨ ꯅꯨꯡꯉꯥꯏꯔꯤꯕ꯭ꯔꯥ ꯅꯨꯡꯉꯥꯏꯇ꯭ꯔꯤꯕ꯭ꯔꯥ ꯍꯥꯏꯕꯗꯤ ꯈꯪꯗꯦꯗꯅ
ꯑꯣ ꯅꯤꯕꯥꯅꯤꯗꯤ ꯋꯥꯔꯤ ꯁꯥꯟꯅꯗꯕ꯭ꯔꯣ
ꯁꯅꯥꯗꯦ ꯍꯟꯗꯛ ꯀꯥꯗꯤ ꯉꯔꯥꯡ ꯅꯍꯥꯟꯗꯣ ꯁꯥꯟꯅꯔꯝꯅꯦ ꯑꯃꯔꯥꯛꯂ ꯑꯅꯤꯔꯛꯂ ꯁꯅꯔꯒ ꯑꯗꯨ ꯊꯝꯈ꯭ꯔꯦ ꯃꯥꯁꯨ ꯊꯕꯛ ꯂꯩꯔꯦ ꯍꯥꯏꯔꯒꯀꯣ ꯑꯩꯁꯨ ꯊꯕꯛ ꯆꯠꯊꯣꯛꯅꯤꯡꯉꯥꯏ ꯂꯩꯕ ꯑꯗꯨꯒꯤ
ꯏꯁ ꯅꯨꯕꯥꯅꯤꯗꯤ ꯌꯥꯝ ꯆꯥꯟꯅ ꯈꯔꯦ ꯑꯃꯁꯨ ꯊꯕꯛ ꯂꯩꯕ ꯅꯪꯁꯨ ꯑꯃꯁꯨ ꯊꯕꯛ ꯂꯩꯕ ꯑꯃꯁꯨ ꯊꯕꯛ ꯂꯩꯕ ꯑꯗꯨꯒꯤ ꯊꯝꯈ꯭ꯔꯕꯔꯣ
ꯍ ꯏ ꯊꯥꯟ꯭ꯔꯦ
ꯐꯌꯦꯦ ꯐꯑꯦ ꯐꯌꯦꯦ
ꯉꯁꯤꯗꯤ ꯀꯩꯒꯤ ꯁꯥꯥꯡ ꯑꯃꯨꯛ ꯆꯥꯒꯦꯔꯣ
ꯆꯝꯐꯨꯠ ꯑꯣꯏꯅ ꯇꯧꯒꯦ
ꯆꯝꯐꯨꯠ ꯇꯧꯒꯦ ꯍꯥꯏꯕ
ꯍꯣꯏ ꯅꯪꯗꯤ
ꯍꯪꯗꯦ ꯍꯥꯏꯔꯦꯗꯤ ꯈꯔ ꯌꯦꯟꯁꯥꯡ ꯑꯍꯥꯎꯕ ꯆꯥꯅꯗꯤ ꯄꯥꯡꯒꯟ ꯁꯦ ꯂꯥꯛꯑꯣ ꯌꯥꯒꯗꯧ ꯃꯥꯟꯗ꯭ꯔꯦ ꯏ ꯇꯥꯕ
ꯑꯩꯁꯨ ꯆꯥꯅꯤꯡꯉꯦ ꯑꯗꯣ ꯑꯩꯈꯣꯏꯗꯤ ꯂꯥꯞꯄꯅꯤꯅ ꯂꯩꯕ ꯆꯠꯄꯗꯨꯁꯨ ꯑꯃꯨꯛ ꯇꯟꯕ ꯊꯣꯡꯕꯁꯨ ꯇꯜꯜꯂꯤ
ꯅꯏꯗꯤꯀꯣ ꯖꯔ ꯀ ꯃꯥꯟꯨ ꯃꯦꯇꯥ ꯀꯨꯝꯃꯒ ꯀꯦꯖꯤ ꯑꯅꯤꯒꯨꯝꯕ ꯂꯧꯔꯒ ꯌꯥꯔꯒ ꯊꯝꯃꯣ
ꯀꯗꯥꯏ ꯀꯗꯥꯏꯗ ꯌꯥꯏꯗꯣꯏꯅꯣ ꯌꯥꯏꯐꯝꯁꯨ ꯂꯩꯇꯅ
ꯇꯥꯎꯔ ꯀ ꯊꯃꯣ
ꯇꯥꯕꯨꯁꯨꯁꯨ ꯍꯥꯏꯇ
ꯍꯥꯟꯅ ꯐꯨꯠꯀꯦꯔꯥ ꯐꯨꯠꯂꯒ ꯀꯨꯝꯒ ꯎꯝ ꯃꯣꯔꯣꯛ ꯄꯥꯎꯗꯔꯗꯨꯒ ꯉꯥꯎꯔꯒ ꯊꯝꯃꯗꯤ ꯑꯗꯨꯝ ꯀꯨꯏꯅ ꯆꯥꯕ ꯌꯥꯔꯅꯤ ꯀꯩꯗ
ꯍꯁꯇꯥꯜꯂꯦ ꯑꯗꯨꯝ ꯊ ꯊꯣꯛꯑꯒ ꯆꯥꯅꯤꯡꯉꯦ ꯑꯩ ꯍꯟꯗꯛ ꯌꯦꯟ ꯆꯥꯅꯤꯡꯉꯦ ꯌꯦꯟꯗꯣ ꯃꯍꯤ ꯊꯝꯗꯕꯤꯗꯀꯣ
ꯎꯝ
ꯅꯞ ꯅꯞ ꯂꯥꯎꯔꯒ ꯊꯣꯡꯕꯤꯕꯗꯣ ꯑꯥꯂꯨ ꯊꯝꯃꯒ
ꯑꯥ ꯅꯛ ꯅꯛ ꯂꯥꯎꯕꯗ ꯅꯪ ꯄꯥꯝꯕ꯭ꯔꯣ
ꯍꯣꯏ ꯆꯥꯅꯤꯡꯉꯦ ꯑꯗꯣ ꯑꯩꯅ ꯊꯣꯡꯕꯗꯤ ꯇꯠꯂꯦ ꯃꯤꯅ ꯊꯣꯡꯉꯒ ꯆꯥꯅꯤꯡꯉꯦ
ꯏꯁ ꯑꯩ ꯊ ꯊꯣꯛꯂꯤꯒꯦ
ꯑꯩꯈꯣꯏ ꯃꯅꯥꯛꯇ ꯂꯩꯔꯗꯤꯀꯣ ꯑꯁ ꯌꯥꯏꯑꯦ ꯑꯩꯈꯣꯏ ꯃꯅꯥꯛꯇ ꯂꯩꯔꯗꯤ ꯌꯥꯝ ꯐꯒꯗꯕ ꯑꯩꯈꯣꯏ ꯃꯅꯥꯛꯇꯁꯨ ꯂꯩꯇꯕ ꯑ
ꯑꯁ ꯌꯥꯝꯣ ꯂꯥꯔꯅꯤꯡ
ꯅꯪ ꯅꯪ ꯊꯕꯛ ꯂꯩꯇ꯭ꯔꯗꯤ ꯑꯁ ꯌꯦꯟꯁꯥꯡ ꯂꯩꯔꯒ ꯄꯨꯕꯤꯔꯛꯑꯗꯤ ꯐꯅꯤꯗ ꯊꯣꯡꯉꯒ ꯊꯣꯡꯉꯒ ꯍꯣꯔꯦꯟꯗꯤ ꯍꯦꯟꯁꯥꯡ ꯊꯣꯡꯉꯅꯨ ꯑꯩ ꯄꯨꯕꯤꯔꯛꯑꯒꯦ ꯀꯥꯏ ꯀꯣꯜ ꯇꯧꯔꯛꯑꯗꯤꯀꯣ
ꯑꯩꯉꯣꯟ ꯑꯩꯉꯣꯟꯗ ꯁ ꯅꯪ ꯁꯨꯃꯥꯏꯅ ꯍꯥꯏꯔꯗꯤ ꯑꯩ ꯀꯌꯥꯗ ꯍꯔꯥꯎꯗꯣꯏꯅꯣ ꯇꯣꯛꯄ ꯁꯤꯁꯦ
ꯇꯧꯔꯛꯀꯅꯤ
ꯀꯩꯗꯧꯉꯩꯅꯣ
ꯉꯥꯏꯕ ꯀꯗꯑꯣ
ꯑꯔꯁ
ꯑꯩꯈꯣꯏꯅ ꯇꯧꯔꯛꯄꯗꯗꯤ ꯅꯪꯅ ꯆꯥꯅꯤꯡꯕ ꯉꯥꯅꯨꯒꯨꯝꯕ ꯈꯨ ꯁꯥꯥꯒꯨꯝꯕ ꯇꯧꯔꯛꯀꯅꯤ ꯑꯩꯈꯣꯏꯗꯤ
ꯑꯣ ꯑꯩꯗꯤ ꯅ ꯅ ꯄꯤꯖꯥ ꯃ ꯄꯦ ꯂꯩꯒꯦꯗ ꯑꯩ ꯁꯤ ꯆꯥꯅꯤꯡꯉꯦ ꯁꯤ ꯆꯥꯅꯤꯡꯉꯦ ꯍꯥꯏꯔꯣꯏꯒ ꯅꯨꯡꯁꯤꯅ ꯄꯤꯔꯛꯄꯗꯨꯕꯨ
ꯌꯥꯝ ꯑꯗꯨꯗꯤ ꯁꯧꯒ꯭ꯔꯤ ꯊꯣ ꯑꯃ ꯄꯤꯔꯛꯄꯁꯨ ꯌꯥꯕ꯭ꯔꯣ ꯁꯒꯂꯤꯁꯨ ꯍꯥ ꯅꯦꯍꯦ ꯑꯩꯅ ꯊꯣꯡꯕꯗꯤ ꯌꯦꯡꯁꯦ
ꯍꯣꯏ ꯍꯥꯎ ꯑꯣꯏꯋꯦ ꯃꯍꯥꯎꯥꯎꯗꯤ ꯇꯣ ꯑꯂꯦꯗꯅꯥ
ꯇꯣꯉꯥꯜꯂꯁꯨ ꯑꯩꯅ ꯄꯤꯕꯗꯤ ꯄꯤꯕ ꯃꯤꯗꯤ ꯑꯃꯈꯛꯇꯅꯤꯗꯅ
ꯍꯥꯏꯅꯦ ꯍꯥꯏꯅꯦ ꯆꯥꯖꯔꯒꯦ ꯊꯨꯝ ꯊꯔꯛꯑꯣ ꯀꯥꯏꯗꯦ ꯊꯨꯝ ꯆꯥꯕꯤꯔꯒꯦ
ꯑꯣ ꯐꯩꯌꯦ ꯐꯩ ꯇꯥꯏꯌꯦ ꯇꯥꯏꯌꯦ ꯇꯥꯏ
ꯅꯪꯅ ꯊꯥꯔꯛꯄꯗꯣ ꯉꯥꯢꯔꯒ ꯂꯩꯕ ꯇꯥꯕꯅꯤꯅꯦ
ꯍꯣꯏꯗ ꯉꯁꯤ ꯑꯥ ꯉꯁꯤꯒꯤ ꯕꯣꯜ ꯑꯥ ꯍꯌꯦꯡ ꯇꯥꯕ ꯇꯥꯔꯦꯀꯣ ꯁ꯭ꯄꯦꯟꯒ ꯄꯣꯔꯇꯨꯒꯜꯗꯣ
ꯎ ꯍꯣꯔꯦꯟꯗꯤ ꯌꯦꯡꯗꯕ ꯌꯥꯗꯦꯀꯣ ꯑꯩ ꯇꯨꯝꯕꯁꯨ ꯍꯧꯗꯣꯛꯇꯣꯏꯅꯤꯅ
ꯅꯪ ꯍꯧꯗꯣꯛꯑꯣ
ꯑꯁ ꯅꯪ ꯃꯤꯠ ꯈꯔ ꯐꯩꯌꯦ ꯑꯩꯗꯤ ꯌꯥꯗꯦ
ꯅꯪꯗꯤ ꯇꯨꯝꯗꯕꯤꯗ ꯅꯨꯄꯤꯁꯤꯡ ꯋꯥꯔꯤ ꯁꯥꯟꯅꯔꯒ ꯂꯩꯗꯣꯏ ꯅꯠꯇ꯭ꯔꯣ ꯑꯩꯗꯤ
ꯅꯠꯇꯦ ꯍꯣꯔꯦꯜ ꯂꯥꯏꯔꯤꯛ ꯄꯒꯅꯤ
ꯆꯠꯂꯣ ꯑꯗꯥ ꯅꯋꯥ ꯂꯧꯗꯦ
ꯑꯁ ꯑꯥꯁꯦꯡꯕꯅꯦ ꯂꯥꯏꯔꯤꯛ ꯄꯒꯅꯤ
ꯂꯥꯢꯔꯤꯛꯁꯨ ꯄꯥꯈꯤꯗ꯭ꯔꯦ ꯅꯪꯁꯨ ꯌꯥꯔꯦ ꯌꯥꯔꯦ ꯌꯥꯔꯦ ꯅꯨꯄꯤ ꯅꯨꯄꯤ ꯃꯅ ꯂꯨꯞꯄꯗꯅ
ꯂꯩꯔꯤꯛ ꯄꯥꯏꯌꯦ ꯅꯪꯅ ꯈꯪꯖꯥꯗꯕꯒꯤꯅꯦ
ꯄꯥꯗ꯭ꯔꯦ ꯄꯥꯇ꯭ꯔꯦ
ꯑꯩꯁꯦ ꯅꯨꯄꯤ ꯌꯥꯝ ꯆꯣꯞꯄ ꯃꯥꯟꯕ꯭ꯔꯣ
ꯃꯥꯟꯗ꯭ꯔꯗꯤ ꯍꯟꯗꯛꯀꯥꯟꯒꯤꯅ
ꯃꯔꯨꯞ ꯈꯔ ꯌꯥꯝꯃꯦ ꯍꯥꯏꯕ ꯋꯥꯅꯤ ꯑꯩ ꯀꯩꯗꯧꯕꯅꯤ ꯀꯩ ꯉꯁꯤ ꯐꯥ ꯅꯨꯡꯁꯤꯒꯦ ꯍꯥꯏꯕꯤꯈꯤꯗꯦ ꯅꯪ ꯈꯛꯇꯅꯤꯅꯦ ꯑꯩ ꯍꯥꯏꯕꯗꯣ
ꯑꯁ ꯑꯗꯨ ꯑꯣꯢꯔꯁꯨ
ꯃꯔꯨꯞ ꯌꯥꯝꯃꯗꯤ ꯆꯣꯞꯄ꯭ꯔꯣ
ꯈꯪꯗꯦꯗ ꯆꯞꯄꯦ ꯍꯥꯏꯕ ꯅꯠꯇꯦꯗ
ꯍꯣꯔꯦꯟꯗꯤ
ꯑꯗꯣ ꯃꯇꯝ ꯈꯪꯉꯣ ꯍꯥꯏꯕꯅꯤꯗ
ꯍꯣꯔꯦꯟꯗꯤ ꯈ꯭ꯋꯥꯏꯗꯒꯤ ꯐꯖꯕ ꯃꯦꯁꯅꯦ
ꯅꯪ ꯀꯔꯤ ꯁꯞꯄꯣꯔꯠ ꯇꯧꯕ꯭ꯔꯥ
ꯑꯩꯗꯤ ꯏꯁꯄꯦꯟ ꯇꯧꯒꯦꯗ ꯄꯣꯔꯇꯨꯒꯜꯗꯤ ꯀꯌꯥ ꯄꯥꯝꯗꯦꯗ
ꯅꯪ ꯄꯣꯔꯇꯨꯒꯜ ꯇꯧꯑꯣ ꯑꯩ ꯅꯪꯒ ꯃꯥꯟꯅꯅꯤꯡꯗꯦ ꯑꯩꯗꯤ ꯉꯍꯥꯟꯗꯒꯤꯁ ꯄꯦꯟ ꯂꯩꯕꯅꯤꯅꯦ
ꯑꯁ ꯅꯪꯖꯦ ꯄꯪꯉꯥꯡꯗ ꯉꯥꯡꯉꯤꯍꯦ ꯁꯤꯗꯤ ꯅꯨꯡꯉꯥꯏꯇꯦꯍꯦ
ꯑꯁꯦꯡꯕꯅꯦ ꯐꯥꯒꯤ ꯅꯠꯇꯦ
ꯑꯪꯁꯤꯗꯤ ꯀꯣ ꯑꯩꯕꯨ ꯅꯪꯒ ꯄꯨꯅꯤꯡꯗꯕ ꯃꯥꯂꯦꯗ
ꯄꯨꯅꯤꯡꯗꯦ ꯑꯁꯦꯡꯕꯒꯤ
ꯀꯔꯤꯒꯤꯔ ꯅꯪ ꯑꯩ ꯈꯣꯟꯖꯦꯜ ꯇꯥꯔꯗꯤ ꯑꯗꯨꯝ ꯁꯥꯎꯅꯤꯡꯉꯦ ꯍꯥꯏꯔꯤꯁꯦ
ꯈꯪꯗꯦꯅꯦ
ꯑꯗꯣ ꯑꯩ ꯍꯥꯏꯕꯤꯒꯦ ꯑꯗꯣ ꯅꯨꯡꯁꯤꯕꯒꯤꯅꯦ ꯅꯨꯡꯁꯤꯕꯒꯤꯅꯦ
ꯆꯠꯂꯣ ꯆꯠꯂꯣ ꯆꯠꯂꯣ ꯆꯠꯂꯣ ꯅꯨꯡꯁꯤꯔꯗꯤ ꯅꯨꯡꯁꯤꯅ ꯉꯥꯡꯉꯣꯏꯗ꯭ꯔꯣ ꯁꯥꯎꯔꯤꯁꯤꯕꯨ ꯅꯨꯡꯁꯤꯕꯒꯤꯔꯣꯅꯦ
ꯈ꯭ꯋꯥꯏꯗꯒꯤ ꯁꯥꯎꯒꯟ ꯃꯥ ꯅꯨꯄꯥ ꯃꯅꯥꯛꯇ ꯁꯥꯎꯒꯟꯕ ꯅꯨ ꯅꯨꯄꯤꯗꯣ ꯅꯨꯡꯁꯤꯕꯒꯤꯅꯦ ꯍꯥꯢꯕꯅꯦ
ꯑꯁ ꯑꯩꯗꯤ ꯅꯨꯡꯁꯤꯗꯦ
ꯑꯁ ꯅꯨꯡꯁꯤꯗꯦ ꯍꯥꯏꯌꯦ ꯑꯗꯨꯕꯨ
ꯅꯨꯡꯁꯤꯗꯦ ꯅꯨꯡꯁꯤꯗꯦ ꯅꯨꯡꯁꯤꯗꯦ ꯅꯨꯡꯁꯤꯗꯦ ꯅꯪꯁꯦ ꯀꯔꯤꯒꯤ ꯅꯨꯡꯁꯤꯒꯗꯕ ꯑꯩꯗꯤ ꯅꯪꯕꯨ
ꯅꯪ ꯍꯟꯗꯛ ꯅꯥꯊꯟꯗ ꯂꯩꯕ ꯅꯠꯇ꯭ꯔꯣ
ꯏꯊꯟꯗ ꯂꯩꯇꯦ ꯏꯃꯥꯟꯅꯕꯤꯁꯨ ꯂꯩꯌꯦ
ꯅꯠꯇꯦ ꯅꯕꯅꯤ ꯇꯣꯉꯥꯟ ꯇꯣꯉꯥꯟ ꯂꯩ ꯍꯥꯏꯕ ꯅꯠꯇ꯭ꯔꯣꯅꯕ ꯅꯪ ꯅꯍꯥ
ꯍꯣꯏ ꯑꯗꯣ ꯀꯩꯗꯧꯔꯒꯦ
ꯑꯗꯣ ꯑꯃꯨꯛ ꯄꯨꯟꯅ ꯂꯩꯔꯕꯣ
ꯄꯨꯟꯗꯦꯗ ꯇꯣꯉꯥꯟ ꯇꯣꯉꯥꯜꯂꯦꯗ
ꯑꯣ
ꯄꯨꯟꯁꯦ ꯍꯥꯏꯔꯒ ꯏꯃꯥꯟꯅꯕꯤꯗꯣ ꯁꯨꯌꯥ ꯌꯥꯗꯦ
ꯄꯨꯅꯤꯡꯗꯕ ꯃꯥꯂꯦꯅꯦ
ꯍꯣꯏ ꯃꯥꯗꯤ ꯄꯨꯅꯤꯡꯗꯕ ꯃꯥꯜ
ꯅꯪ ꯅꯪ ꯅꯪ
ꯅꯣꯛꯅꯤꯡꯉꯦ ꯏꯃꯥꯟꯅꯕꯤꯗꯒꯤ ꯍꯥꯏꯔꯦ
ꯀꯔꯤꯒꯤꯅꯣ
ꯑꯩꯅ ꯄꯨꯅꯤꯡꯗꯕ ꯃꯥꯗꯤ ꯄꯨꯅꯤꯡꯗꯕꯅꯦ ꯍꯥꯏꯔꯒꯦ ꯃꯥꯗꯤ ꯎꯝ ꯍꯥꯏꯔꯛꯑꯦ
ꯑꫭ
ꯑꯗꯨꯃꯛꯅ ꯍꯥꯏ ꯊꯣꯛꯄꯤꯕꯒꯤ
ꯅꯃꯅꯕꯤꯗꯨꯁꯨ ꯑꯗꯨꯝ ꯇꯤꯅꯕ ꯅꯨꯡꯉꯥꯏꯔꯝꯒꯅꯤꯅ
ꯌꯥꯝ ꯅꯨꯡꯉꯥꯏꯌꯦ ꯋꯥ ꯉꯥꯡꯕꯁꯨ ꯌꯥꯝ ꯍꯩꯕꯅꯦ
ꯑꯣꯏ ꯃꯆꯤꯟꯗꯤ ꯌꯥꯝ